ꯍꯜꯂꯣ
ꯍꯔꯥꯎꯕ꯭ꯔꯣ ꯍꯔꯥꯎꯗꯕ꯭ꯔꯣ ꯍꯧꯖꯤꯛꯀꯤ
ꯑꯩꯉꯣꯟꯗꯔꯣ
ꯑꯦꯗꯤ ꯀꯔꯤꯒꯤ ꯍꯥꯔꯥꯎ ꯒꯦꯔꯣ
ꯅꯪ ꯕꯣꯜ ꯌꯦꯡꯗ꯭ꯔꯣ
ꯑꯩꯗꯤ ꯕꯣꯜ ꯌꯦꯡꯗꯦꯗ
ꯑꯣ ꯌꯥꯝ ꯍꯔꯥꯎꯋꯦꯗ ꯑꯩꯗꯤ
ꯅꯪꯗꯤ ꯌꯝ ꯍꯔꯥꯎꯕ ꯃꯥꯜꯂꯦꯀꯣ
ꯍ ꯅꯠꯇꯦ ꯃꯣꯏꯗꯣ ꯍꯥꯏꯊꯨ ꯌꯥꯝ ꯁꯣꯔꯤ ꯁꯣꯔꯤ ꯌꯥꯝꯅ ꯍꯩꯄꯥ ꯁꯥꯏꯌꯦꯕ
ꯑꯗꯨꯗꯤ ꯍꯔꯥꯎꯃꯟꯕꯒꯤ ꯋꯥꯔꯤ ꯀ ꯁꯅꯥꯕ ꯍꯩꯇ꯭ꯔꯕ ꯃꯥꯜꯂꯦꯗ ꯅꯪ
ꯃꯣꯢꯅꯦ ꯀꯩ ꯈꯪꯗꯅ
ꯅꯪꯁꯨ ꯃꯦꯁꯤꯒꯤ ꯄꯔꯇꯤꯔꯣꯕ
ꯈꯪꯗ꯭ꯔꯕꯣ
ꯍꯣ ꯀꯩ ꯍꯤꯡꯖꯥꯡ ꯆꯥꯔꯤꯒꯦ
ꯑꯩꯈꯣꯏ ꯀꯥꯡꯁꯣꯏ ꯑꯃꯒ ꯀꯉꯧ ꯑꯃ ꯇꯧꯋꯦ
ꯀꯔꯤ ꯀꯥꯡꯁꯣꯏꯅꯣ ꯀꯥꯡꯁꯣꯏꯗꯣ
ꯀꯥꯡꯁꯣꯏ ꯀꯩꯅꯣ ꯑꯁ ꯍꯥꯏꯕ ꯍꯩꯇꯦꯗ ꯑꯩ ꯑꯗꯨꯒ ꯑꯜꯂꯨ ꯑꯜꯂꯨ ꯀꯥꯡꯉꯧ ꯇꯧꯋꯦ
ꯍꯥꯎꯅꯤꯗ ꯑꯩꯗꯤ ꯉꯁꯤ ꯑꯩꯒꯤ ꯃꯊꯦꯜꯗꯣ ꯎꯝ ꯈꯣꯡꯗ꯭ꯔꯨꯝ ꯆꯝꯐꯨꯠꯀ ꯌꯦꯔꯨꯝ ꯑꯅꯤꯒ ꯃꯣꯔꯣꯛ ꯑꯃꯦꯠꯄꯒ ꯑꯁꯤ ꯈꯛꯇ ꯆꯥꯏꯌꯦ
ꯍꯥꯎꯏꯅꯦ
ꯕꯤꯟꯁ ꯃꯅꯥꯗꯣ ꯑꯗꯨꯒ ꯃꯣꯔꯣꯛ ꯑ ꯆꯤꯂꯤ ꯑꯉꯥꯡꯕꯗꯨꯒ ꯑꯗꯨꯝ ꯆꯥꯕ
ꯁꯔꯝꯃꯅꯤ ꯅꯪꯒꯗꯨꯗꯤ
ꯍꯣꯏ ꯍꯥꯎꯋꯦ ꯍꯣꯏ
ꯍꯖꯤ ꯀꯩꯅꯣ ꯁꯅꯥꯅꯕ ꯂꯣꯏꯈ꯭ꯔꯕꯣ
ꯍꯧꯖꯤꯛꯅ ꯍꯦꯛ ꯂꯣꯏꯔꯦ ꯍꯦꯛ ꯂꯣꯏꯕꯒ ꯅꯪꯅ ꯍꯥꯏꯔꯝꯕꯗꯨꯅꯤ
ꯑꯥ ꯑꯗꯣ ꯑꯃꯨꯛꯀ ꯑꯇꯣꯞꯄ ꯁꯥꯅꯕ ꯉꯩꯒꯤꯔꯥ ꯅꯠꯇ꯭ꯔꯒ ꯇꯨꯝꯈ꯭ꯔꯒꯦꯔꯥ
ꯑꯦ ꯌꯦꯡꯉꯔꯣꯏꯗ ꯑꯩꯗꯤ ꯑꯁꯤ ꯑꯁꯤ ꯈꯛꯇꯅ ꯌꯦꯡꯗꯣꯏꯕ
ꯑꯗꯣ ꯅꯪꯒꯤ ꯄꯥꯔꯇꯤꯗꯣ ꯀꯩꯗꯧꯉꯩ ꯑꯃꯨꯛ ꯁꯅꯒꯤꯔꯥ ꯑꯗꯨꯗꯤ
ꯗꯦꯠ ꯏꯂꯚꯦꯟ ꯑꯗꯨꯋꯥꯏꯗ ꯍꯥꯏꯕꯒꯨꯝ ꯇꯧꯋꯦ ꯈꯪꯗ꯭ꯔꯤ ꯐ꯭ꯌꯨꯆꯔꯗ ꯌꯦꯡꯗ꯭ꯔꯤ ꯑꯩ
ꯑꯣ ꯑꯁ ꯌꯥꯝ ꯋꯥꯠꯀꯅꯤꯅꯦ ꯑꯗꯨꯗꯤ
ꯎꯝ ꯉꯁꯤꯗꯤ ꯀꯩꯀꯩ ꯊꯕꯛ ꯇꯧꯔꯒ ꯂꯦꯜꯂꯕ꯭ꯔꯣ ꯅꯪ
ꯇꯥꯎꯗꯦꯗ ꯎꯝ ꯌꯥꯝ ꯑꯔꯨꯕ ꯇꯧꯗꯦꯗ ꯑꯗꯨꯝ ꯂꯩꯌꯦꯗ ꯔꯨꯕ ꯆꯠꯇꯔꯤꯗ
ꯌꯥꯗ꯭ꯔꯦ ꯑꯩꯈꯣꯏ ꯍꯣꯁꯇꯦꯜꯁꯦ ꯂꯥꯡꯕꯗ ꯂꯥꯡꯕꯗ ꯍꯧꯖꯤꯛ
ꯎꯝ ꯍꯥ ꯀꯥꯕꯒꯤ ꯍꯔꯥꯎꯔꯝꯒꯅꯤ ꯃꯣꯏꯁꯨ
ꯍꯣ ꯍꯣꯏ
ꯅꯣꯏꯁꯨ ꯄꯩꯁꯥꯒꯨꯝꯕ ꯊꯥꯅꯕ꯭ꯔꯣꯕ
ꯑꯦ ꯄꯩꯁꯥꯕꯨꯗꯤ ꯊꯥꯅꯗꯦꯗ ꯑꯗꯨꯝ ꯌꯦ
ꯉꯔꯥꯡꯗꯤ ꯔꯣꯅꯥꯜꯗꯣꯒꯤ ꯃꯤꯁꯤꯡꯗꯣ ꯀꯥꯞꯄꯦ ꯍꯥꯏꯌꯦ ꯑꯗꯣ ꯉꯁꯥꯏꯗꯨꯗꯤ ꯖꯦꯔꯣꯒ ꯇꯨꯅꯦ ꯍꯩꯕ ꯇꯥꯕ ꯑꯗꯨꯒꯤ ꯑꯩꯗꯤ ꯑꯃꯨꯛꯀ ꯉꯁꯤꯁꯦ ꯃꯦꯁꯤꯒꯤ ꯃꯤꯁꯦ ꯑꯃꯨꯛ ꯀꯥꯞꯀꯗ꯭ꯔꯥ ꯍꯥꯏꯕ
ꯑꯗꯨꯅꯦ
ꯑꯗꯨ ꯗꯥꯎ ꯌꯥꯏꯅꯦꯀꯣ ꯂꯩꯔꯝꯗꯦꯗ ꯑꯃꯨꯛꯀ ꯆꯅꯈ꯭ꯔꯕꯗꯣ ꯌꯥꯝ ꯐꯔꯦ
ꯍꯣꯏ ꯀꯞꯄ ꯌꯥꯈꯤꯔꯣꯏꯕ ꯍꯧꯖꯤꯛ ꯍꯧꯖꯤ
ꯇ ꯉꯁꯥꯏꯗꯗꯤ ꯀꯔꯤ ꯀꯔꯤ ꯀꯥꯄꯒꯤ ꯃꯇꯥꯡꯁꯤ ꯏ ꯈꯟꯕ ꯃꯤꯁꯨ ꯌꯥꯎꯔꯝ ꯐꯦꯝꯅꯤꯌꯦ ꯉꯁꯥꯏꯒꯤ ꯃꯑꯣꯡꯗꯨꯗꯤ ꯑ ꯖꯤꯔꯣꯒ ꯇꯨꯅꯦ ꯍꯥꯏꯌꯦ
ꯀꯩ ꯍꯥꯏꯕ
ꯉꯁꯥꯏꯗꯨꯗꯤ ꯍꯥꯎꯕꯗꯨꯗꯤ ꯖꯤꯔꯣꯒ ꯇꯨꯅꯦ ꯍꯌꯦꯅꯀꯣ
ꯍꯣ ꯍꯣ ꯍꯣꯏ ꯑꯗꯨꯅꯦ
ꯍꯥꯏ ꯑꯗꯨꯒꯤ ꯉꯆꯤꯁꯦ ꯑꯃꯨꯛꯀ ꯃꯤꯁꯤꯒꯤ ꯃꯤꯁꯤꯡꯁꯦ ꯀꯥꯞꯀꯗ꯭ꯔꯥ ꯍꯥꯏꯕꯅꯦꯕ ꯅꯣꯛꯅꯤꯡꯉꯤꯗ ꯑꯩꯗꯤ
ꯀꯞꯇ꯭ꯔꯦꯍꯦ ꯉꯁꯤꯗꯤ
ꯎꯝ ꯍꯌꯦꯡꯗꯤ ꯀꯗꯥꯏ ꯀꯗꯥꯏ ꯆꯠꯀꯦꯔꯣ
ꯍꯌꯦꯡꯔꯣ
ꯑꯥ
ꯍꯌꯦꯡꯗꯤ ꯀꯩꯅꯣ ꯎꯝ ꯑꯗꯨꯝ ꯂꯩꯗꯣꯏꯅꯦ ꯌꯨꯝꯗ
ꯅꯪꯗꯤ
ꯈꯪꯗ꯭ꯔꯤꯗ ꯀꯗꯥꯏꯗ ꯆꯠꯒꯦꯔꯥ ꯀꯩ ꯇꯧꯒꯦꯔꯥ ꯍꯌꯦꯡ ꯊꯣꯛꯄꯗꯅ ꯈꯪꯅꯤ
ꯍꯣꯏ ꯍꯌꯦꯡ ꯍꯌꯦꯡꯅ ꯑꯗꯨꯝ ꯊꯣꯛꯄ
ꯑ ꯑꯩꯒꯤ ꯐꯣꯟꯁꯦꯀꯣ
ꯑꯥꯎ
ꯑꯥꯎ ꯀꯥꯏꯕꯒꯤ ꯇꯥꯗꯧꯔꯦ ꯁꯤ ꯗꯤꯁꯄ꯭ꯂꯦꯁꯦ
ꯑꯣ
ꯑꯗꯨꯝ ꯀ꯭ꯂꯛ ꯀ꯭ꯂꯛ ꯀꯩꯅꯣ ꯌꯥꯜꯂ ꯂꯩꯔꯦ
ꯑꯁ ꯁꯣꯏꯗ꯭ꯔꯤꯉꯩꯗꯒꯤ ꯐꯖꯅ ꯆꯦꯛꯁꯤꯟꯅ ꯁꯤꯟꯅꯍꯥꯎꯍꯦ
ꯍꯣꯏ ꯍꯧꯖꯤꯛ ꯀꯥꯏꯕ ꯌꯥꯗꯦ ꯑꯩ ꯍꯧꯖꯤꯛ ꯃꯄꯥꯟ ꯂꯝꯗ ꯄꯨꯗꯣꯏꯅꯦ ꯁꯤ ꯐꯣꯟꯁꯦ
ꯑꯥ
ꯇ꯭ꯔꯦꯟꯒꯤ ꯇꯤꯀꯦꯠ ꯀꯩꯀꯥ ꯂꯣꯏ ꯀꯛꯄꯤꯔꯝꯅꯦꯕ ꯑꯁꯤꯗ ꯖꯤ ꯄꯦ
ꯀꯩꯗꯧꯉꯩꯒꯤꯔꯣ
ꯗꯦꯠ ꯅꯥꯏꯟꯒꯤ
ꯑꯠꯆꯥ ꯑꯗꯨꯗꯤ ꯍꯌꯦꯡ ꯍꯪꯆꯤꯠꯅꯤꯅꯀꯣ
ꯍꯣꯏ ꯍꯌꯦꯡ ꯍꯪꯆꯤꯠꯅꯦ
ꯀꯗꯥꯏ ꯆꯠꯅꯤꯡꯉꯥꯏꯔꯣ
ꯑꯥ ꯃꯄꯥꯟꯂꯝ ꯁꯤꯂꯣꯡꯗ ꯆꯠꯀꯦ ꯇꯧꯕꯅꯦ
ꯀꯨꯏꯔꯣꯏꯗ ꯎꯝ ꯗꯦꯠ ꯅꯥꯏꯟꯗ ꯆꯠꯂꯒ ꯗꯦꯠ ꯐꯤꯐꯇꯤꯟꯗ ꯍꯜꯂꯛꯇꯣꯏꯅꯦ ꯑꯃꯨꯛ
ꯑꯣ ꯊꯕꯛꯒꯨꯝꯕ ꯂꯩꯕꯒꯤꯔꯥ ꯅꯠꯇ꯭ꯔꯒ ꯀꯔꯤ ꯇꯧꯕ꯭ꯔꯣ
ꯑꯦ ꯆꯨꯝꯅ ꯀꯣꯏꯕ ꯆꯠꯇꯣꯏꯅꯦ ꯑꯩꯈꯣꯏ ꯏꯁꯇꯨꯗꯦꯟ ꯑꯩꯈꯣꯏ ꯂꯥꯏꯔꯤꯛ ꯇꯝꯕꯁꯤꯡ
ꯑ ꯐꯩ ꯐꯩ ꯇꯨꯃꯤꯟꯅ ꯉꯥꯡꯕꯗ
ꯍꯣꯏ ꯚꯤꯀꯦꯁꯟꯒꯤ ꯊꯣꯛꯄꯅꯦ ꯍꯦ ꯈꯪꯗ꯭ꯔꯦꯗ ꯇꯧꯔꯤꯁꯤ
ꯍꯧꯖꯤꯛꯗꯤ ꯀꯅꯥ ꯀꯅꯥ ꯂꯩꯕ꯭ꯔꯣ
ꯍꯧꯖꯤꯛꯇꯤ ꯑꯩ ꯕꯣꯜ ꯌꯦꯜ ꯌꯦꯡꯕ ꯂꯣꯏꯔꯝꯅꯤꯅ ꯑꯩꯒꯤ ꯀꯥꯗ ꯏꯊꯟꯗ ꯂꯩꯌꯦ ꯍꯧꯖꯤꯛ ꯍꯧꯖꯤꯛꯇꯤ
ꯅꯣꯏ ꯕꯣꯜ ꯌꯦꯡꯃꯤꯟꯅꯕ ꯃꯤꯁꯤꯡꯗꯣ ꯂꯣꯏꯅꯃꯛ ꯃꯦꯁꯤꯒꯤ ꯉꯥꯛꯇꯔꯣ
ꯑꯦ ꯅꯠꯇꯦ ꯃꯤ ꯂꯣꯏꯅꯃꯛ ꯔꯣꯅꯥꯜꯗꯣ ꯑꯣꯏꯕ ꯉꯁꯤꯁꯦ
ꯑꯣ
ꯃꯣꯏꯅ ꯍꯔꯥꯎꯕꯁꯤꯗꯤꯀꯣ ꯑꯍꯥꯟꯕꯗ ꯑꯅꯤ ꯆꯪꯕꯗ ꯑꯣ ꯃꯣꯏꯒꯤ ꯏꯁꯇꯦꯇꯁꯇꯣ ꯌꯦꯡꯕ ꯉꯝꯗꯕꯅꯦ
ꯑꯥ
ꯑꯥ ꯄꯨꯔꯥꯅꯦ ꯅꯠꯇꯦꯕ ꯅꯣꯡꯃꯇꯁꯨ ꯃꯦꯁꯤ ꯐꯦꯟꯅ ꯑꯗꯨꯃꯥꯏꯅ ꯇꯧꯕ ꯎꯗꯦ ꯍꯥꯏꯝꯅꯤꯗ
ꯍꯣꯏ ꯀꯣ
ꯍꯣꯏ ꯃꯣꯏꯕꯨ ꯁꯞꯄꯣꯔꯠ ꯁꯞꯄꯣꯔꯠ ꯇꯧꯋꯦꯕꯀꯣ ꯑꯦꯁ ꯇꯧꯗꯦꯕꯀꯣ ꯑꯗꯨ ꯑꯣꯏꯔꯁꯨ ꯑꯗꯨꯝ ꯕꯣꯜ ꯌꯦꯡꯉꯦ ꯃꯣꯏꯒꯤꯗꯣ ꯌꯦꯡꯕꯤꯌꯦ ꯑꯗꯣ ꯀꯩꯀꯥ ꯍꯥꯏꯗꯦ ꯑꯗꯨꯝ
ꯑꯁ ꯉꯔꯥꯡ ꯎꯝ ꯉꯔꯥꯡ ꯔꯣꯅꯥꯜꯗꯣꯒꯤ ꯐꯦꯟꯗ ꯔꯣꯅꯥꯜꯗꯣꯒꯤ ꯅꯨꯁꯤꯕꯗ ꯃꯦꯁꯤꯒꯤ ꯐꯦꯟꯁꯨ ꯀꯥꯞꯄ ꯌꯥꯎꯋꯦ ꯍꯥꯏ ꯗꯥ ꯃꯣꯏ ꯑꯥ ꯃꯥꯒꯤ ꯃꯁꯛꯇꯣ ꯌꯦꯡꯕ ꯉꯝꯗꯕꯒꯤ ꯅꯨꯡꯁꯤ
ꯍꯣꯏ ꯑꯗꯨꯃꯥꯏ ꯇꯧꯕꯤꯕꯅꯦꯕ ꯃꯣꯏꯗꯤ ꯑꯁ ꯉꯁꯤꯗꯤ ꯏꯖꯤꯠ ꯁꯌꯥꯝꯅ ꯍꯔꯥꯎꯕꯅ ꯍꯔꯥꯎꯕꯅ ꯃꯣꯏ ꯏꯁꯇꯦꯇꯁꯁꯤꯡꯗꯣ ꯌꯦꯡꯕꯗ ꯑꯩꯅ ꯒ꯭ꯔꯨꯞꯇ ꯑꯗꯨꯒꯤꯅꯤ ꯌꯥꯝ ꯁꯥꯎꯅꯤꯡꯉꯤꯁꯦ
ꯑꯧ ꯃꯤ ꯃꯥ ꯑ ꯃꯥꯒꯤ ꯃꯥꯒꯤ ꯇꯤꯝꯗꯣ ꯁꯅꯗ꯭ꯔꯁꯨ ꯑꯇꯣꯞꯄ ꯃꯣꯏꯒꯤ ꯗ ꯑꯗꯨꯝ ꯁꯄꯣꯔꯠ ꯇꯧꯕꯤꯕꯅꯦꯕ
ꯍꯣꯏ ꯃꯣꯏꯗꯤ ꯃꯕꯨꯛ ꯐꯠꯇꯕꯅꯦꯕ ꯑꯗꯨꯒꯤ
ꯗ ꯑꯩꯗꯤ
ꯀꯩꯒꯤ
ꯈꯪꯗꯦ ꯑꯩꯗꯤ ꯌꯦꯡꯗꯦ ꯍꯥꯏꯕ ꯋꯥꯅꯤ ꯑꯩꯗꯤꯀꯣ ꯑꯁ ꯌꯦꯡꯕꯒ
ꯑꯥ
ꯑꯩ ꯃꯌꯥꯝꯕꯒꯣ ꯃꯨ ꯏꯁꯇꯦꯇꯁ ꯀꯨꯝꯕꯗ ꯎꯕ ꯑꯗꯨꯝ ꯑꯌꯥꯝꯕꯗꯩ ꯑꯗꯨꯝ ꯈꯥꯡꯔꯒ ꯂꯩꯔꯦꯕ ꯅꯣꯛꯅꯤꯡꯉꯅꯤ
ꯎꯝ ꯑꯗꯨꯅꯦ ꯍꯨꯝ ꯅꯣꯏꯗꯤ ꯑꯗꯨꯝ ꯏꯆꯦ ꯍꯥꯏꯗꯣꯏꯔꯣ ꯑꯥ ꯑꯗꯨꯝ ꯏꯆꯟ ꯍꯥꯏꯗꯣꯏꯔꯣ ꯀꯔꯤ ꯍꯥꯏꯗꯣꯏꯔꯣ ꯆꯍꯤ ꯀꯌꯥꯃꯨꯛ ꯁꯨꯔꯒꯦ ꯅ
ꯏꯆꯦ ꯀꯧꯋꯣꯗ ꯆꯍꯤꯒ ꯀꯥꯏꯍꯟꯅꯤꯡꯗꯦꯑꯩꯈꯣꯏ
ꯍꯣꯏ ꯈꯣꯖꯟꯗꯣ ꯏꯆꯦ ꯍꯥꯏꯗꯧ ꯃꯥꯜꯂꯦꯀꯣ
ꯍꯣꯏ ꯏꯆꯦ ꯅꯈꯣꯏꯗꯤ ꯌꯥꯝ ꯑꯉꯥꯡ ꯑꯣꯏꯔꯝꯅꯤ
ꯅꯣꯏꯗꯤ ꯂꯥꯏꯔꯤꯛ ꯇꯝꯕ ꯂꯣꯏ ꯂꯣꯏꯔꯝꯃꯅꯤꯌꯦ
ꯂꯥꯏꯔꯤꯛ ꯇꯝꯕ ꯂꯣꯏ ꯍꯧꯗ꯭ꯔꯤꯗꯥꯏ
ꯑ ꯑ ꯀꯥꯏꯗꯦꯗ ꯍꯟꯗꯛꯇꯤ ꯂꯥꯏꯔꯤꯛ ꯇꯝꯃꯦ ꯍꯥꯏꯅꯣꯀꯣ ꯁꯦꯡꯅ ꯍꯥꯏꯕꯤꯒꯦ ꯂꯥꯏꯔꯤꯛ ꯇꯝꯃꯤ ꯍꯥꯏꯅ ꯊꯕꯛ ꯐꯪꯒꯅꯤ ꯍꯥꯏꯕꯒꯤ ꯂꯩꯇꯦ ꯑꯩꯒꯤ ꯋꯥꯈꯜꯗꯗꯤ
ꯃꯥꯅꯤꯗ ꯃꯤ ꯃꯤꯗ ꯂꯩꯔꯦ ꯑꯗꯨꯗꯤ
ꯍꯣꯏ ꯍꯣꯏ
ꯎꯝ
ꯑꯁ ꯌꯦꯡꯉꯨꯅꯦ ꯃꯤ ꯃꯤ ꯌꯥꯝ ꯌꯥꯝ ꯌꯥꯝꯅ ꯌꯥꯝꯈꯠꯂꯦ ꯍꯧꯖꯤꯛꯇꯤ ꯀꯥꯏꯗꯒꯤ ꯍꯜꯂꯣ
ꯇꯥꯏꯌꯦ
ꯑꯩꯗꯤ ꯃꯨꯠꯈ꯭ꯔꯕ ꯅꯦ
ꯇꯥꯏꯌꯦ ꯇꯥꯏꯌꯦ
ꯋꯥꯔꯤ ꯂꯤ ꯑꯃ ꯂꯤꯔꯛꯑꯣꯅ ꯅꯪ ꯋꯥꯔꯤ ꯈꯪꯕ ꯑꯃ
ꯑꯁ ꯅꯪꯪ ꯑꯣꯏ ꯂꯤꯔꯛꯑꯣ ꯅꯪꯒꯤꯅ ꯅꯨꯡꯉꯥꯏꯌꯦ
ꯑꯩꯗꯤ ꯋꯥꯔꯤ ꯂꯤꯕ ꯍꯩꯇꯦ
ꯏꯕꯥꯅꯤꯁꯦ ꯑꯍꯥꯟꯕꯅꯤꯀꯣ ꯑꯁꯤꯗ ꯉꯁꯤꯅ ꯀꯣꯜ ꯇꯧꯕꯁꯦ
ꯈꯪꯗꯦ ꯑꯍꯥꯟꯕ ꯑꯣꯏꯔꯝꯒꯅꯤ ꯑꯩ ꯑꯩꯗꯤ ꯑꯅꯥꯎꯁꯨ ꯑꯅꯧꯕꯅꯦ ꯑꯍꯟꯕ ꯑꯣꯏꯔꯝꯒꯅꯤ ꯍꯥꯏ
ꯑꯥ ꯑꯥ ꯋꯥꯔꯤꯃꯛꯇꯤ ꯅꯠꯇꯦꯕꯀꯣ ꯎꯝ ꯑꯩ ꯑꯃ ꯋꯥ ꯍꯥꯏꯕꯤꯒꯦꯕ
ꯑꯥ
ꯇꯥꯕ꯭ꯔꯣ
ꯥꯇꯥꯏꯌꯦ ꯍꯥꯏꯔꯛꯑꯣ
ꯇꯦꯁꯇꯤꯃꯅꯤꯒꯤ ꯑꯥ ꯇꯥꯏꯞꯇ ꯍꯥꯏꯕꯤꯒꯦꯕꯀꯣ ꯑꯃꯨꯛꯀꯣ
ꯎꯝ
ꯇꯥꯕ꯭ꯔꯣ
ꯇꯥꯏ ꯇꯥꯏꯌꯦ ꯍꯥꯏ ꯔꯛ ꯑꯣ
ꯉꯔꯥꯡꯗꯣ
ꯑꯥ
ꯑꯩꯈꯣꯏ ꯕꯕꯥꯅꯦ ꯑꯩꯅꯦ ꯑꯣꯛꯆꯥꯛ ꯂꯧꯕ ꯆꯠꯄ ꯏꯃꯥꯅꯦ ꯑꯩꯈꯣꯏ ꯏꯆꯦ ꯆꯦꯅꯦ
ꯑ
ꯃꯣꯏ ꯑꯣꯛꯆꯥꯛ ꯂꯧꯕ ꯆꯠꯄꯅꯦꯕ
ꯍꯣꯏ
ꯑꯥ ꯑꯗꯨꯗ ꯑꯩꯁꯨ ꯌꯥꯎꯔꯒꯦ ꯑꯣ ꯍꯣꯁꯇꯦꯜꯗ ꯕꯔꯥꯗꯣ ꯑꯗꯨꯝ ꯈꯔ ꯁꯦꯞ ꯇꯧꯅꯤꯡꯉꯥꯏ ꯍꯥꯏꯅꯀꯣ ꯑꯩꯁꯨ ꯠꯆꯠꯈ꯭ꯔꯦꯕꯀꯣ ꯃꯣꯏ ꯃꯇꯨꯡ ꯏꯜꯂꯒ
ꯑꯥ
ꯑꯗꯨꯒ ꯏꯄꯥꯗꯣ ꯉꯔꯥꯡꯗꯣ ꯈꯔ ꯋꯥꯔ ꯃꯥꯜꯂꯦꯀꯣ ꯑꯗꯨꯒ ꯑꯣꯛꯇꯣ ꯊꯧꯔ ꯊꯧꯔ ꯑꯣꯛꯆꯥꯛ ꯂꯧꯕꯒꯤ ꯑꯩꯈꯣꯏ ꯑꯣꯛꯇꯣ ꯑꯃ ꯂꯩꯔꯒ ꯊꯝꯃꯦꯕꯀꯣ ꯃ ꯊꯥ ꯄꯥ ꯍꯜꯂꯛꯑꯒ ꯑꯣꯛꯇꯣ ꯊꯧꯕꯅꯦ ꯑꯗꯨꯒ ꯆꯠꯂꯦ ꯑꯗꯨꯒ ꯃꯥꯗꯣ ꯅꯨꯡꯁꯥꯁꯨ ꯁꯥꯕ ꯆꯥꯛꯁꯨ ꯆꯥꯕ ꯍꯦꯛ ꯂꯣꯏꯕꯒꯤ ꯇꯨꯝꯅꯤꯡꯕ ꯃꯥꯜꯂꯦꯕ
ꯑꯥ
ꯑꯗꯨꯒ ꯃꯃꯤꯠ ꯎꯏꯁꯟꯕ ꯑꯗꯨ ꯒꯥꯔꯤ ꯊꯧꯊꯔ ꯃꯃꯤꯠ ꯎꯏꯁꯤꯟ ꯂꯨꯕ ꯑꯩꯈꯣꯏ ꯗꯥꯗꯣ ꯑꯁ ꯑꯦꯛꯁꯤꯗꯦꯟ ꯊꯣꯛꯀꯦ ꯇꯧꯕ ꯑꯣꯇꯣ ꯗꯤꯖꯜ ꯑꯣꯇꯣ ꯀꯩꯀꯥ ꯂꯣꯏ ꯈꯔꯒ ꯂꯝꯕꯤ ꯁꯥꯏꯁ ꯂꯣꯏ ꯂꯥꯜꯂꯦ ꯑꯣꯇꯣ ꯖꯔ ꯀꯟꯅ ꯊꯧꯖꯤꯜꯂ ꯑꯩꯈꯣꯏꯗꯤ ꯉꯛ ꯈ꯭ꯔꯦ ꯑꯣꯏ ꯑꯣꯏ ꯏꯄꯥ ꯀꯩꯗꯧꯔꯒꯦ ꯀꯩꯗꯧꯔꯒꯦ ꯍꯥꯏꯔꯒ ꯃꯥꯁꯨ ꯑ ꯍꯥꯏꯔꯒ ꯈꯪꯒ꯭ꯔꯦꯕꯀꯣ ꯑꯗꯨꯒ ꯑꯁ ꯑꯩꯅ ꯍꯥꯏꯅꯤꯡꯕꯗꯤ ꯑꯁ ꯏꯁꯣꯔꯅ ꯌꯥꯝ ꯅꯨꯡꯁꯤꯕꯤꯌꯦ ꯑꯗꯨꯝ ꯍꯥꯏꯒꯦ
ꯑ ꯍꯣꯏ ꯍꯣꯏ ꯍꯣꯏ
ꯑꯩꯗꯤ ꯉꯁꯤ ꯑꯁꯤꯁꯦ ꯃꯤ ꯀꯣꯜ ꯇꯧꯕ ꯈꯨꯗꯤꯡ ꯑꯁꯤ ꯋꯥꯔꯤꯁꯦ ꯇꯝꯔꯕꯅꯦ ꯇꯦꯁꯇꯤꯃꯤꯅꯤꯒꯤ ꯇꯥꯏꯞꯇ ꯑꯁꯤ ꯌꯥꯝ ꯅꯨꯡꯁꯤꯔꯤ ꯍꯥꯏꯅ
ꯎꯝ
ꯉꯁꯤ ꯑꯩꯒꯤ ꯇꯣꯄꯤꯛ ꯑꯣꯏꯔꯕꯅꯦ ꯑꯁꯤꯁꯦ
ꯐꯩꯗꯀꯣ ꯑꯗꯨꯃꯥꯏꯅ ꯏꯁꯣꯔꯅ ꯅꯨꯡꯁꯤꯕꯤꯔꯒ ꯑꯗꯨꯃꯥꯏꯅ ꯆꯥꯟꯕꯤꯕꯁꯦ ꯑꯗꯨ ꯅꯍꯥꯟ ꯅꯪꯅ ꯑꯃ ꯍꯥꯏꯕꯗꯨ ꯅꯪ ꯉꯣꯟꯗ ꯍꯦꯟꯅ ꯕꯣꯔꯄꯤꯕ ꯑꯣꯏꯁꯅꯨ ꯀꯣ
ꯍꯣꯏ ꯍꯣꯏ
ꯃꯤ ꯍꯥꯏꯕꯁꯤꯗꯤ ꯍꯣꯏ ꯑꯁ ꯈꯜꯂꯗꯤ ꯈꯜꯂꯗꯤ ꯑꯁ ꯀꯤꯕꯅꯦ ꯀꯔꯤ ꯊꯣꯛꯀꯦꯔ ꯀꯔꯤ ꯇꯥꯛꯀꯦꯔꯥ ꯀꯔꯤꯁꯨ ꯈꯪꯕ ꯅꯠꯇꯦ ꯑꯩꯈꯣꯏꯗꯤ
ꯑꯁ ꯑꯁꯦꯡꯃꯛ ꯉꯔꯥꯡꯗꯤ ꯀꯤꯃꯟꯕꯒꯤ ꯃꯥꯡꯗ ꯈꯜꯂꯨꯅꯦ ꯑꯗꯨꯝ ꯒꯥꯔꯤ ꯑꯆꯧꯕꯀꯩ ꯀꯩꯀꯥꯗ ꯊꯣꯝꯖꯤꯜꯂꯣ ꯃꯥ ꯇꯨꯝꯃꯒ ꯑꯣ ꯋꯥꯈꯜꯗꯣ
ꯍꯣꯏ ꯑꯗꯨꯅꯦ
ꯑꯗꯨꯅꯦ ꯑꯗꯨꯒꯤꯅꯦ ꯀꯤꯔꯤꯕꯗꯤ ꯑꯩ ꯉꯁꯤ ꯀꯣꯜ ꯇꯧꯕ ꯈꯨꯗꯤꯡ ꯑꯁꯤ ꯋꯥꯔꯤ ꯂꯤꯌꯦ ꯑꯩꯗꯤ ꯑꯩꯅ ꯉꯁꯥꯏ ꯃꯣꯔꯅꯤꯡ ꯍꯧꯔꯒ ꯑ ꯉꯁꯤꯗꯤ ꯀꯣꯜ ꯇꯧꯕꯗ ꯑꯩ ꯉꯁꯤ ꯇꯦꯁꯇꯤꯃꯤꯅꯤꯒꯤ ꯇꯥꯏꯞꯇ ꯄꯤꯔꯒꯦ ꯀꯥꯏꯅ ꯈꯜꯂꯒ ꯂꯩꯔꯕꯅꯦꯕ
ꯍꯣꯏ ꯌꯥꯝ ꯐꯔꯦ ꯅꯪꯗꯤ
ꯑ ꯑꯥ
ꯑꯇꯣꯞꯄ ꯑꯗꯨꯝ ꯍꯥꯏꯅꯤꯡꯉꯥꯏ ꯂꯩꯔꯁꯨ ꯍꯥꯏꯔꯛꯑꯣ ꯅꯪꯒꯤ ꯋꯥꯔꯤꯗꯤ ꯇꯥꯕ ꯌꯥꯝ ꯅꯨꯡꯉꯥꯏ
ꯑꯍ ꯋꯥꯔꯤ ꯈꯪꯗ꯭ꯔꯦꯗ